ꯑꫭ ꯇꯥꯏꯌꯦ ꯇꯥꯌꯦ ꯉꯁꯤꯁꯤꯕꯨ ꯀꯣꯏꯕ ꯆꯠꯈꯤꯅ ꯄꯥꯎ ꯇꯥꯏ ꯀꯥꯏꯗ ꯆꯠꯂꯨꯏꯅꯣ ꯀꯣꯏꯕ꯫
ꯑꫭ ꯆꯦꯗꫭ ꯉꯁꯤꯗꫭ ꯑꯥ ꯑꯈꯣꯏ ꯃꯌꯥꯝ ꯑꯃ ꯇꯧꯔꯒ ꯑꯟꯗ꯭ꯔꯣꯗ ꯆꯠꯂꯨꯏꯑꯦ꯫
ꯑꯣ ꯑꯁ꯫ ꯍꯦꯃ ꯍꯧꯖꯤꯛꯀꯥꯟꯗꯤ ꯃꯥꯒꯤ ꯑ ꯆꯦꯔꯤꯕꫭꯁ꯭ꯂꯨꯝ ꯁꯥꯠꯂꯦꯅ ꯍꯥꯏꯗꯥꯏꯅꯦ꯫
ꯏ ꯏꯆꯦ ꯁꯥꯠꯍꯧꯋꯦ ꯌꯥꯝ ꯐꯖꯩ ꯂꯩꯗꯣ ꯍꯥꯏꯗꯤ ꯃꯥꯒꯤ ꯃꯆꯨꯗꯣ꯫ ꯍꯥ ꯄꯤꯡ ꯃꯆꯨꯒ ꯑꯣꯏꯔꯒ ꯎꯕꯗꯣ ꯍꯥꯏꯗꯤ ꯌꯥꯝ ꯀꯟꯅ ꯋꯥꯡꯗꯕꯤꯗ ꯑꯟ ꯈꯔ-ꯈꯔ ꯆꯥꯡ ꯑꯃꯗ ꯂꯩꯔꯒ ꯈꯪꯗꯦ ꯌꯥꯝ ꯐꯖꯩ ꯏꯆꯦ ꯂꯩꯗꯣ꯫ ꯑꯗꯒꯤ ꯎꯝ ꯍꯥꯏꯗꯤ ꯍꯧꯖꯤꯛ ꯍꯧꯖꯤꯛꯇꯤ ꯑꯗꯨꯒꯤ ꯂꯩꯗꯨꯁꯨ ꯃꯇꯝ ꯑꯣꯏꯕꯅꯤꯅ ꯍꯥꯏꯗꯤ ꯃꯤꯁꯨ ꯃꯌꯥꯝ ꯂꯥꯛꯑꯦꯕꯀꯣ ꯌꯦꯡꯕ꯫
ꯑꯥ ꯑꯥ꯫
ꯑꯗꯒꯤ ꯍꯥꯏꯗꯤ ꯃꯤꯁꯨ ꯑꯗꯨꯝ ꯍꯥꯏꯗꯤ ꯆꯤꯜꯂꯦ ꯍꯥꯏꯗꯤ ꯃꯌꯥꯝ ꯑꯃ ꯐꯦꯝꯂꯤ ꯀꯣꯏꯕ ꯂꯥꯛꯄ ꯑꯗꯒꯤ ꯃꯥꯒꯤ-ꯃꯥꯒꯤ ꯑꯥ ꯃꯔꯨꯞ ꯃꯄꯥꯡ ꯑꯗꯨꯝ ꯀꯣꯏꯕ ꯂꯥꯛꯄ ꯃꯌꯥꯝꯁꯤꯅꯣ ꯑꯗꯨꯝ ꯂꯩꯗꯨꯨꯖꯨ ꯁꯥꯠꯄ ꯃꯇꯝ ꯑꯣꯏꯕꯒ
ꯅꯣꯏꯗꯤ ꯐꯣꯇꯣꯒ ꯐꯣꯇꯣꯒ ꯀꯥꯞꯄꯛꯇ꯭ꯔꯣ꯫
ꯀꯥꯞꯄꯛꯑꯦ ꯑꯗꯣ ꯑꯩꯁꯦ ꯑꯥ ꯏꯆꯦꯗꯁꯨ ꯊꯥꯔꯛꯀꯦꯅ ꯇꯧꯔꯝꯕꯅꯦ ꯑꯗꯣ ꯃꯤ ꯌꯥꯝ ꯐꯣꯇꯣ ꯌꯥꯝ ꯀꯥꯞꯅꯩ ꯑꯩꯈꯣꯏꯁꯨ ꯑꯗꯨꯝ ꯃꯌꯥꯝ ꯑꯃ ꯀꯥꯞꯄꯤꯑꯦ ꯂꯩꯗꯣ ꯐꯖꯕꯅꯤꯅ꯫ ꯂꯩꯗꯨꯖꯨ ꯀꯥꯞꯄꯛꯑꯦ꯫ ꯗꯒꯤ ꯑꯗꯨꯝ ꯈꯪꯗꯦ ꯌꯥꯝ ꯐꯖꯩ ꯏꯆꯦ꯫
ꯑꯣ ꯑꯗꯣ ꯅꯣꯏ ꯆꯠꯄꯗꯤ ꯅꯣꯏ ꯃꯤ ꯀꯌꯥ ꯆꯠꯂꯤꯅꯣ꯫
ꯑ ꯆꯠꯄꯁꯦ ꯑꯩꯈꯣꯏ ꯑ ꯇꯔꯦꯠ ꯅꯤꯄꯥꯟꯃꯨꯛ ꯆꯠꯂꯦ ꯏꯆꯦ꯫ ꯆꯥꯛꯁꯨ ꯑꯥꯗ ꯗꯨꯝ ꯆꯥꯔꯛꯑꯦ꯫ ꯁꯤꯗꯒꯤ ꯆꯥꯛ ꯊꯣꯡꯉꯒ ꯆꯥꯛ ꯌꯦꯟꯁꯥꯡ ꯀꯩꯀꯥ ꯊꯣꯡꯉꯒ ꯄꯨꯔꯦ꯫ ꯑꯗꯨꯗꯨꯒ ꯑꯩꯈꯣꯏ ꯇꯔꯦꯠ ꯅꯤꯄꯥꯟꯃꯨꯛ ꯆꯠꯂꯤ ꯏꯆꯦ꯫
ꯑꯣ-ꯑꯣ ꯑꯗꯨ ꯑꯣꯏꯗꯤ ꯑꯁ ꯌꯥꯝ ꯅꯨꯡꯉꯥꯏꯔꯝꯗꯧ ꯃꯥꯜꯂꯦ꯫
ꯎꯝ ꯅꯨꯡꯉꯥꯏꯌꯦ ꯃꯐꯝꯗꯣ ꯀꯩ ꯍꯥꯏꯅꯤ ꯅꯨꯡꯁꯤꯠꯀꯁꯦ ꯁꯤꯠꯇꯅ ꯏꯪ-ꯏꯪ ꯂꯥꯎꯏ ꯏꯆꯦ꯫
ꯑꯣ ꯅꯣꯏ ꯆꯠꯄꯗꯤ ꯀꯔꯣꯝꯗꯒꯤ ꯆꯠꯀꯦ꯫
ꯑꯈꯣꯏꯗꯤ ꯑꯗꯨꯝ ꯑꯥ ꯁꯨꯝ ꯑꯗꯨꯝ ꯁꯣꯝꯂꯣꯝꯗꯩ ꯍꯥꯏꯗꯤ ꯑꯈꯨꯏꯔꯣꯝꯗꯒꯤ ꯆꯠꯄꯅ ꯈꯔ ꯅꯛꯑꯦꯅ ꯑꯗꯨꯝ ꯑꯈꯣꯏꯔꯣꯝꯗꯒꯤ ꯈꯔ ꯐꯥꯎꯆꯜꯂꯒ ꯆꯠꯂꯦ꯫
ꯎꯝ꯫
ꯑꯗꯨꯒ ꯃꯤꯁꯨ ꯌꯥꯝ ꯆꯤꯜꯂꯦ ꯉꯁꯤꯗꯤꯁꯦ ꯍꯥꯏꯗꯤ ꯐꯦꯃꯤꯂꯤ ꯄꯤꯛꯅꯤꯛ ꯂꯥꯛꯄ ꯑꯗꯒꯤ ꯃꯔꯨꯞ ꯃꯄꯥꯡꯈꯩ ꯂꯥꯛꯄ ꯑꯗꯨꯒꯨꯝꯕꯗꯨꯅ ꯍꯥꯏꯗꯤ ꯃꯤꯁꯨ ꯆꯤꯜꯂꯦ ꯑꯗꯒꯤ ꯐꯁꯨ ꯌꯥꯝ ꯐꯖꯩ ꯑꯗꯨꯒꯤ ꯏꯆꯦ ꯃꯣꯏꯒꯤ ꯄꯨꯈ꯭ꯔꯤ ꯍꯣꯏ ꯀꯩꯍꯣꯏ ꯑꯆꯧꯕ ꯑꯃ ꯂꯩꯕꯗꯣ
ꯑꯣ ꯑꯥ
ꯑꯗꯨꯒꯤ ꯏꯁꯤꯡꯗꯨꯁꯨ ꯍꯥꯏꯗꯤ ꯃꯁꯥ ꯌꯥꯝ ꯅꯥꯟꯕ ꯍꯥꯏꯇꯥꯔꯦ
ꯎꯝ
ꯌꯥꯝ ꯐꯖꯩ ꯍꯥꯏꯗꯤ ꯆꯥꯎꯔꯁꯨ ꯍꯥꯏꯗꯤ ꯀꯔꯤꯝꯇ ꯃꯣꯠꯁꯤꯟꯗꯕꯗꯣ
ꯍꯣꯏ ꯍꯣꯏ ꯇꯔꯨ ꯇꯔꯥꯅ ꯊꯝꯕ ꯍꯥꯏꯇꯥꯔꯦ
ꯑꯥ ꯑꯗꯨ ꯑꯗꯨꯅꯁꯨ ꯍꯦꯜꯂꯦ ꯍꯥꯏꯇꯥꯔꯦ
ꯑꯣ ꯑꯣ ꯑꯁ ꯑꯗꯨꯗꯤ ꯃꯤꯁꯨ ꯑꯅꯧꯕ ꯐꯪꯅ ꯂꯥꯛꯅꯔꯝꯅꯤ ꯍꯧꯖꯤꯛꯀꯥꯟꯗꯤ ꯌꯥꯝꯅ ꯎꯏꯕ ꯑꯩꯁꯨꯀꯣ ꯃꯤꯁꯤꯡꯁꯦ ꯌꯥꯝꯅ ꯀꯣꯏꯕ ꯆꯠꯅꯕꯗꯣ ꯑꯗꯨ ꯃꯐꯝꯗ
ꯑꯥ ꯑꯗꯨ ꯂꯥꯛꯑꯦ ꯑꯗꯨꯗꯒꯤ ꯎ ꯍꯥꯏꯗꯤ ꯃꯐꯝꯗꯣ ꯆꯥꯎꯔꯒꯁꯨ ꯍꯥꯏꯗꯤ ꯃꯣꯏꯒꯤ ꯃꯐꯝꯗꯨꯗ ꯂꯩꯔꯤꯕꯗꯤ ꯃꯤꯁꯤꯡꯗꯨꯅ ꯌꯥꯝꯅ ꯂꯨꯅ ꯅꯥꯟꯅ ꯊꯝꯕꯗꯣ ꯑꯗꯨ ꯑꯣꯏꯌꯦꯕ ꯍꯥꯏꯕꯗꯤ ꯆꯠꯄ ꯀꯥꯟꯗ ꯂꯝ ꯑꯁꯤꯗꯕꯨ ꯀꯣꯏꯕ ꯑꯁꯤꯗꯕꯨ ꯑ ꯃꯤꯅ ꯍꯥꯏꯕꯗꯤ ꯄꯤꯛꯅꯤꯛꯀꯨꯝꯕ ꯆꯠꯄ ꯌꯥꯕ ꯃꯐꯝꯁꯤꯡꯁꯦ ꯑꯅꯝꯕꯅ ꯁꯨꯝ ꯍꯥꯏꯗꯤ ꯎꯝ ꯌꯥꯝ ꯀꯟꯅ ꯅꯥꯟꯒꯟꯗꯦꯗꯅ ꯑꯗꯨꯗꯨꯅ ꯍꯥꯏꯗꯤ ꯃꯣꯏꯒꯤꯗꯨꯗꯤ ꯌꯥꯝꯅ ꯅꯥꯟꯕ ꯍꯥꯏꯇꯥꯔꯦ ꯑꯩꯈꯣꯏꯁꯦ ꯍꯥꯏꯗꯤ ꯃꯐꯝ ꯑꯃꯗ ꯍꯦꯛꯇ ꯐꯝꯃꯒꯁꯨ ꯀꯩꯁꯨꯝꯝꯇ ꯀꯥꯏꯗꯕ
ꯎꯝ
ꯌꯥꯝ ꯅꯥꯜꯂꯤꯁꯦ ꯍꯥꯏꯗꯤ ꯍꯥꯏꯗꯤ ꯑꯇꯩ ꯃꯐꯝꯪꯒꯁꯨ ꯃꯥꯟꯅꯗꯦ ꯐꯁꯨ ꯌꯥꯝ ꯐꯖꯩ
ꯑꯣ ꯑꯣ ꯑꯣ ꯑꯗꯣ ꯃꯣꯏꯒꯤ ꯀꯩꯅꯣ ꯇꯧꯕꯗꯨꯗꯤ ꯑ ꯑꯩꯈꯣꯏꯒꯤ ꯃꯐꯝꯗꯨꯗ ꯆꯥꯛ ꯏꯁꯤꯡ ꯊꯣꯡꯕ ꯈꯣꯠꯄꯒꯤ ꯌꯥꯏ ꯀꯥꯏꯅ ꯑꯗꯒꯤ ꯀꯣ ꯂꯤꯛ ꯋꯥꯏꯐꯝ ꯈꯣꯐꯝ ꯀꯥꯏꯅ ꯂꯩꯕꯗꯨꯗꯤ ꯂꯩꯍꯧꯔꯤꯕ꯭ꯔꯣ ꯀꯃꯥꯏꯅ ꯇꯧꯒꯦ
ꯑꯣ ꯂꯩꯔꯤꯁꯦ ꯃꯣꯏꯁꯦ ꯍꯥꯏꯗꯤ ꯑꯗꯨꯝ ꯍꯥꯏꯗꯤ ꯆꯥꯛ ꯊꯣꯡꯅꯕ ꯀꯣ ꯂꯤꯛ ꯀꯣꯔꯐꯨ ꯈꯥꯕꯩ ꯀꯩꯀꯥ ꯑꯗꯨꯝ ꯀ ꯋꯥꯏꯕ ꯌꯥꯏꯑꯕꯀꯣ
ꯎꯝ
ꯑꯗꯨ ꯃꯣꯏꯒꯤ ꯑꯋꯥꯏꯃꯟꯗꯨ ꯈꯔ ꯄꯤꯔꯒ
ꯀꯌꯥꯃꯨꯛꯀꯗꯤ ꯂꯧꯒꯦ ꯑꯋꯥꯏꯃꯟꯁꯤꯦꯕꯣ
ꯃꯣꯏꯒꯤꯁꯦ ꯕꯦꯛ ꯁꯨꯅꯕ ꯋꯥꯏꯕꯗ ꯂꯤꯁꯤꯡ ꯑꯅꯤꯃꯨꯛꯇꯤ ꯑꯣꯏꯌꯦꯕꯀꯣ
ꯑꯣ ꯑꯣ ꯌꯥꯝ ꯇꯥꯡ ꯇꯥꯅꯤꯉ ꯑꯗꯨꯗꯤ ꯑꯋꯥꯏꯃꯟꯁꯤꯁꯨ
ꯍꯣꯏ ꯏꯆꯦ ꯇꯥꯡꯉꯦ ꯑꯩꯈꯣꯏꯅ ꯍꯥꯏꯗꯤ ꯁꯨꯝ ꯑꯩꯈꯣꯏꯁꯨ ꯉꯁꯥꯏ ꯆꯠꯄꯗ ꯎꯝ ꯈꯥꯕꯩꯗꯣ ꯌꯥꯎꯔꯛꯑꯝꯗꯕꯒꯤ ꯃꯣꯏꯗꯒꯤ ꯋꯥꯏꯑꯦꯕꯀꯣ
ꯎꯝ
ꯑꯗꯣ ꯈꯥꯕꯩꯗꯣ ꯋꯥꯏꯕꯣꯏꯒꯤ ꯂꯨꯄꯥ ꯆꯥꯝꯃ ꯂꯧꯍꯧꯋꯦꯕ
ꯈꯥꯕꯩ ꯑꯃ ꯈꯤꯇꯪꯗ
ꯑꯃꯈꯛꯇꯗ
ꯎꯝ ꯎꯝ
ꯑꯗꯨꯗꯨꯅ ꯎꯝ ꯃꯣꯏꯁꯨ ꯍꯥꯏꯗꯤ ꯑ ꯃꯤꯗꯣ ꯃꯌꯥꯝ ꯑꯃ ꯀꯣꯏꯕ ꯂꯥꯛꯑꯦ ꯍꯥꯏꯕ ꯑꯗꯨꯅꯤꯅ ꯃꯣꯏꯁꯨ ꯑꯥ ꯑꯗꯨꯝ ꯃꯐꯝꯗꯨꯗ ꯍꯥꯏꯕꯗꯤ ꯆꯥꯛꯇꯣ ꯑꯗꯨꯝ ꯑꯩꯈꯣꯏꯅ ꯀꯣꯜ ꯂꯤꯞꯇꯣ ꯄꯨꯖꯔꯛꯇ꯭ꯔꯁꯨ ꯊꯣꯡꯅꯕ ꯑꯗꯨꯗꯣ ꯈꯇꯪ ꯄꯨꯔꯛꯑꯒ ꯑꯗꯨꯗꯒꯤ ꯋꯥꯏꯔꯒ ꯀꯣ ꯂꯤꯛ ꯀꯩꯀꯥꯗꯨ ꯑꯗꯨꯝ ꯈꯥꯡ ꯀꯩꯀꯥꯗꯨ ꯑꯗꯨꯝ ꯋꯥꯏꯔꯒ ꯊꯣꯡꯕ ꯌꯥꯔꯦꯗꯅ
ꯎꯝ ꯎꯝ
ꯑꯗꯨꯒꯤꯁꯨ ꯃꯥꯜꯂꯦ ꯃꯣꯏꯅ ꯇꯥꯡꯉꯤꯗꯣ
ꯑꯣ ꯑꯣ
ꯑꯗꯣ ꯃꯣꯏꯗꯤ ꯍꯥꯏꯗꯤ ꯑꯩꯈꯣꯏꯅ ꯑꯗꯨ ꯃꯐꯝꯗ ꯊꯣꯡꯒꯦ ꯍꯥꯏꯗꯤ ꯁꯤꯡꯒꯨꯝꯕꯗꯤ ꯀꯃꯥꯏꯅ ꯇꯧꯒꯦ
ꯑꯥ ꯁꯤꯡꯗꯨꯗꯤ ꯃꯣꯏꯒꯤ ꯑꯗꯨꯝ ꯂꯩꯌꯦꯕꯀꯣ ꯍꯥꯏꯗꯤ ꯑꯩꯈꯣꯏꯅ ꯀꯣꯟꯅꯒꯗꯕ ꯆꯥꯡꯗꯣ
ꯎꯝ
ꯑꯗꯨꯗꯣ ꯑꯗꯨꯝ ꯃꯣꯏꯒꯤ ꯄꯨꯜꯂꯒ ꯌꯣꯟꯕꯤꯗꯣ
ꯎꯝ
ꯑꯗꯨꯗꯣ ꯑꯗꯨꯗꯣ ꯑꯃꯔꯥ ꯑꯅꯤꯔꯥ ꯑꯩꯒꯤ ꯊꯣꯡꯕ ꯀꯣꯟꯅꯒꯗꯕꯗꯣ ꯑꯗꯨ ꯇꯨꯝ ꯂꯧꯔꯒꯁꯨ ꯌꯥꯏ ꯑꯗꯣ ꯏꯆꯦ ꯃꯣꯏꯒꯤꯁꯦ ꯍꯥꯏꯕꯗꯤ ꯄꯣꯠꯁꯦ ꯋꯥꯏꯔꯒꯖꯨ ꯑ ꯀꯩ ꯍꯥꯏꯅꯤ ꯑꯈꯣꯏꯅ ꯊꯥꯡꯖꯟꯗꯕ ꯍꯥꯏꯗꯤ ꯃꯣꯏꯒꯤ ꯑ ꯄꯣꯠ ꯍꯣꯟꯅꯕ ꯃꯤ ꯂꯩꯌꯦꯕꯀꯣ
ꯎꯝ
ꯑꯗꯨꯗꯨꯅ ꯍꯥꯏꯗꯤ ꯄꯣꯠꯇꯣ ꯋꯥꯏꯔꯁꯨ ꯑꯩꯈꯣꯏꯅ ꯊꯥꯡꯖꯟꯕꯒꯤ ꯍꯥꯗꯤ ꯑꯋꯥꯕꯗꯨꯝꯗꯤ ꯂꯩꯇ꯭ꯔꯦ ꯍꯥꯏꯗꯤ ꯃꯣꯏꯒꯤ ꯄꯣꯠꯇꯨ ꯍꯣꯟꯅꯕ ꯃꯤꯗꯣ ꯂꯩꯕꯅꯤꯅ
ꯃꯣꯏꯅ ꯑꯗꯨꯝ ꯊꯥꯡꯉꯗꯤ ꯌꯥꯔꯕꯣ
ꯑꯥ ꯍꯣꯏ ꯀꯩꯅꯣ ꯑꯩꯈꯣꯏꯅ ꯄꯣꯠ ꯋꯥꯏꯕꯁꯦ
ꯎꯝ
ꯁꯤꯁꯦ ꯍꯥꯏꯗꯤ ꯃꯣꯏꯒꯤ ꯇꯣꯉꯥꯟꯅ ꯍꯣꯜꯍꯟ ꯍꯣꯏꯗꯤ ꯁꯨꯝ ꯑꯁꯤꯁꯤꯝꯇꯥ ꯑ ꯍꯣꯟꯕꯤꯌꯨꯕ ꯍꯥꯏꯕꯒꯤ ꯍꯣꯟꯅꯕ ꯃꯤꯗꯣ
ꯑꯝ
ꯑꯗꯨꯗꯣ ꯂꯩꯌꯦꯕ
ꯎꯝ
ꯑꯩꯈꯣꯏ ꯆꯦ ꯑꯃ ꯔꯤꯛꯁꯣꯗ
ꯑꯗꯣ ꯑꯗꯣ ꯀꯩꯅꯣ ꯇꯧꯕ꯭ꯔꯕ ꯑ ꯍꯣꯟꯅꯕ ꯃꯤ ꯍꯥꯏꯁꯦ
ꯑꯥ
ꯎꯝ ꯍꯥꯏꯗꯤ ꯃꯣꯏ ꯍꯣꯟꯕꯒꯤ ꯃꯤꯒꯤ ꯄꯩꯁꯥꯁꯨꯝ ꯇꯣꯉꯥꯟꯅ ꯄꯤꯕ꯭ꯔꯕ
ꯑ ꯑꯗꯨꯗꯣ ꯏꯆꯦ ꯑ ꯃꯣꯏꯒꯤ ꯃꯤ ꯃꯤꯒꯤ ꯇꯣꯉꯥꯟꯅ ꯍꯥꯏꯁꯦ ꯉꯁꯥꯏꯒꯤ ꯀꯣꯟ ꯋꯥꯏꯕꯗꯣ
ꯎꯝ
ꯑꯗꯨꯗ ꯑꯗꯨꯝ ꯌꯥꯎꯔꯦ
ꯑꯣ ꯑꯣ ꯇꯣꯉꯥꯟꯅ ꯑꯃꯨꯛ ꯄꯤꯗ꯭ꯔꯦꯕ
ꯑꯥ ꯍꯥꯏꯗꯤ ꯃꯣꯏꯅ ꯑꯗꯨꯝ ꯊꯤꯟꯖꯤꯜꯂꯒ ꯃꯣꯏꯗꯒꯤ ꯋꯥꯏꯔꯒ ꯑꯗꯨꯝ ꯀꯩꯅꯣ ꯇꯧꯔꯕꯅꯤꯗ
ꯑꯗꯣ ꯍꯣꯔꯦꯟ ꯂꯣꯏꯕꯗꯗꯤ ꯀꯃꯥꯏꯅ ꯇꯧꯏꯤ ꯂꯣꯏꯕꯗꯁꯨ ꯃꯣꯏꯅ ꯂꯧ ꯂꯥꯛꯄ꯭ꯔꯥ ꯅꯠꯇ꯭ꯔꯒ ꯅꯣꯏꯅ ꯊꯤꯟꯕ꯭ꯔꯥ
ꯑꯥ ꯀꯩꯅꯣ ꯇꯧꯋꯦ ꯏꯆꯦ ꯂꯣꯏꯕꯗꯣ ꯀꯣꯟꯂꯅꯤ ꯀꯣ ꯂꯤꯛꯇꯣ ꯀꯩꯅꯣ ꯇꯧꯔꯒꯗꯤ ꯌꯥꯝꯗ꯭ꯔꯒꯗꯤ ꯑꯗꯨꯝ ꯑꯩꯈꯣꯏꯅ ꯄꯨꯊꯣꯛꯆꯔꯛꯑꯁꯨ ꯌꯥꯔꯦꯀꯣ ꯍꯥꯏꯗꯤ ꯉꯁꯥꯏ ꯆꯪꯈꯤꯕꯗꯗꯤ ꯑꯩꯈꯣꯏꯒꯤ ꯊꯣꯡꯅꯕ ꯊꯥꯛꯅꯕ ꯃꯌꯥꯝ ꯌꯥꯎꯕꯅꯤꯅ ꯄꯣꯠꯇꯣ ꯍꯦꯟꯅ ꯌꯥꯝꯃꯤꯗꯅ
ꯎꯝ
ꯑꯗꯨꯗ ꯊꯣꯛꯂꯛꯄꯗꯗꯤ ꯑꯗꯨꯝ ꯑꯩꯈꯣꯏꯅ ꯄꯨꯊꯣꯛꯆꯔꯁꯨ ꯌꯥꯔꯦ ꯑꯗꯒꯤ ꯑꯩꯈꯣꯏꯅ ꯄꯨꯊꯣꯛꯄꯗꯨ ꯀꯩꯅꯣ ꯍꯥꯏꯗꯤ ꯅꯨꯡꯂ ꯈꯣꯠꯂꯦ ꯍꯥꯏꯔꯒꯁꯨ ꯑꯗꯨꯝ ꯃꯣꯏꯒꯤ ꯃꯤꯗꯣ ꯑꯗꯣ ꯄꯨꯊꯣꯛꯄꯒꯤꯗꯤꯗꯤꯦ ꯍꯥꯏꯗꯤ ꯄꯥꯛꯅꯗꯤ ꯍꯥꯏꯅꯗ꯭ꯔꯦ ꯍꯥꯏꯗꯤ ꯑꯗꯨꯝ ꯃꯁꯥ ꯃꯁꯥꯅ ꯄꯨꯊꯣꯛꯅꯔꯤꯦꯑꯕ ꯑꯗꯨꯝ ꯃꯣꯏꯅ ꯍꯨꯟꯗꯣꯛꯆꯕꯁꯨ ꯌꯥꯎꯋꯤ
ꯑꯗꯣ ꯄꯨꯊꯣꯛꯇꯕꯤꯒ ꯑꯗꯨꯝ ꯄꯨꯔ ꯆꯠꯈꯤꯕ ꯃꯤꯁꯨ ꯌꯥꯎꯔꯝꯅꯤꯌꯦ
ꯍꯣꯏꯆꯦꯗꯣ ꯑ ꯃꯣꯏꯒꯤꯗꯤ ꯍꯥꯏꯗꯤ ꯃꯄꯥꯟꯗ ꯑꯗꯨꯝ ꯃꯤꯁꯦ ꯂꯩ ꯍꯥꯏꯗꯤ ꯗꯨꯀꯥꯟꯗꯥ ꯄꯔꯦꯡ ꯁꯥꯥꯟꯅ ꯂꯩꯕꯅꯤꯅ ꯑꯗꯒꯤ ꯄꯣꯠ ꯋꯥꯏꯕꯝꯗꯨꯁꯨ ꯃꯄꯥꯟꯗ ꯂꯩꯕꯅꯤꯅꯅꯦ ꯑꯗꯨꯒꯨꯝꯕꯗꯤ ꯎꯔꯝꯒꯗꯧ ꯃꯥꯂꯦ
ꯑꯣ ꯍꯣ ꯍꯥꯏꯗꯤ ꯃꯤꯁꯦꯀꯣ ꯀꯅꯥꯅ ꯈꯪꯉꯤ ꯃꯤ ꯃꯌꯥꯝ ꯌꯥꯝꯕꯟ ꯅꯦꯅ ꯃꯈꯟ ꯃꯊꯦꯟꯅꯦꯕ ꯂꯥꯛꯏ ꯃꯌꯥꯝꯖꯦ
ꯃꯥꯅꯦ
ꯑꯗꯣ ꯅꯣꯏ ꯆꯠꯄꯗꯣ ꯑꯗꯨꯝ ꯅꯨꯡꯉꯥꯏꯈ꯭ꯔꯦ ꯐꯖꯅ
ꯅꯨꯡꯉꯥꯏꯔꯤꯁꯦ ꯑꯗꯣ ꯑ ꯏꯆꯦ ꯑꯣꯏꯒ ꯃꯨꯛ ꯅꯣꯡꯃꯠ ꯅꯣꯡꯃ ꯅꯤꯅꯤ ꯂꯩꯔꯒ ꯑꯃꯨꯛ ꯆꯠꯁꯦ ꯂꯩꯗꯣ ꯁꯥꯠꯂꯤꯉꯩꯗ ꯌꯥꯝ ꯐꯖꯍꯧꯋꯤ ꯆꯦ ꯔꯨꯝꯇꯪ ꯌꯦꯡꯍꯟꯅꯤꯡꯕ ꯈꯖ ꯍꯝ ꯑꯗꯨꯁꯨ ꯇꯠ ꯈꯔꯕꯔ ꯑꯩꯉꯣꯟꯗꯁꯨ ꯌꯥꯎꯔꯤꯌꯦ ꯃꯤꯗꯨꯟ ꯃꯥꯄꯟꯒꯦ ꯀꯩꯅꯣꯝꯃ ꯂꯥꯏꯗ ꯉꯥꯏ